ꯍꯜꯂꯣ ꯍꯂꯣ
ꯇꯥꯔꯕꯣ
ꯎꯝ ꯇꯥꯏ ꯇꯥꯏ ꯑꯃꯨꯛ ꯑꯃꯨꯛ ꯕꯦꯔꯥ ꯌꯥꯝ ꯀꯥꯏꯑꯦꯕ ꯁꯤꯗꯅꯦꯕ ꯂꯣꯏꯕ ꯉꯝꯗ꯭ꯔꯤꯁꯦ
ꯎꯝ
ꯆꯥꯛ ꯆꯥꯗ꯭ꯔꯤ
ꯆꯥꯛ ꯆꯥꯗ꯭ꯔꯤ ꯆꯥꯛꯄꯨꯗꯤ ꯂꯣꯏꯔꯦ ꯈꯔ ꯄꯨꯛ ꯊꯟꯕ
ꯄꯨꯛ ꯊꯟꯒꯠꯄꯒꯤ ꯆꯥꯗꯕ
ꯊꯟꯒꯠꯄꯒꯤ ꯆꯥꯗ꯭ꯔꯤ
ꯎꯝ ꯀꯔꯤ ꯊꯣꯡꯈ꯭ꯔꯒꯦ ꯈꯪꯕ꯭ꯔꯣ
ꯍꯋꯥꯥꯏ
ꯄ꯭ꯔꯣꯇꯤꯟ ꯃꯔꯥꯡ ꯀꯥꯏꯅ ꯌꯥꯎꯋꯦ ꯍꯥꯏꯗꯥꯏ ꯍꯋꯥꯏꯗ
ꯎꯝ ꯑꯣ ꯇꯤꯟ ꯆꯥꯒꯦ
ꯌꯨꯝꯗꯒ ꯆꯠꯇ꯭ꯔꯣ ꯅꯪꯗꯤ
ꯅꯍꯥꯟꯃꯨꯛ ꯆꯠꯂꯨꯏꯌꯦ ꯅꯍꯥꯃꯨꯛ ꯋꯤꯛꯇ ꯆꯦ ꯆꯇ꯭ꯔ
ꯆꯠ ꯑꯩꯁꯨ ꯅꯍꯥꯟ ꯑꯃꯨꯛꯇ ꯆꯠꯂꯦ ꯀꯥꯡꯒꯤꯗ ꯑꯃꯨꯛ ꯆꯠꯀꯦ ꯇꯧꯋꯦ ꯅꯪ ꯀꯥꯡꯒꯤꯗ ꯆꯠꯂꯣꯏꯗ꯭ꯔꯣ
ꯑꯁ ꯀꯥꯥꯟ ꯋꯥꯗꯦꯖꯝꯅꯦ
ꯑꯣ ꯆꯨꯝꯃꯦ ꯅꯪꯒꯤ ꯑꯦꯛꯖꯥꯝꯅꯤꯀꯣ
ꯀꯝꯇꯥꯎꯗꯤ ꯊꯔꯤꯁ
ꯇꯜꯂꯦ ꯑꯁꯦꯡꯕ
ꯀꯥꯡꯉ ꯗꯦ ꯁꯤꯛꯁꯇꯤꯟꯅꯦ ꯍꯥꯏꯇꯥꯔꯅꯦ
ꯀꯥꯡꯗꯣ ꯁꯤꯛꯁꯇꯤꯟꯂꯣ ꯁꯚꯦꯟꯇꯤꯟꯗꯒꯤ ꯅꯠꯇ꯭ꯔꯣ ꯁꯨꯅꯤ ꯊꯥꯏꯗꯣ
ꯎꯝ
ꯑ
ꯁꯚꯦꯟꯇꯤꯟꯗꯣ ꯑꯩꯈꯣꯏꯠꯄꯩꯈꯥꯅꯦꯕ
ꯎꯝ ꯋꯥꯔꯤꯁꯦ ꯁꯥꯃꯜꯂꯛꯇꯅꯅꯦ ꯁꯥꯐꯝ ꯂꯩꯔꯛꯇ꯭ꯔꯕ ꯖꯥꯠꯅꯦ ꯑꯩꯁꯨ ꯀꯔꯤ ꯍꯥꯏꯗꯣꯏꯅꯣ ꯈꯪꯗꯗꯅ
ꯅꯣꯏꯒꯤ ꯄꯩꯈꯥꯗꯣ ꯀꯌꯥꯝ ꯌꯥꯝ ꯂꯨꯏꯌꯦꯕ
ꯌꯥꯝ ꯂꯨꯏ ꯂꯨꯃꯅꯤ
ꯀꯌꯥ ꯃꯇꯇꯩ ꯑꯃ ꯇꯧꯔꯝꯒꯦ ꯂꯣꯏ ꯇꯧꯔꯝꯕꯗꯣ
ꯑꯩꯈꯣꯏꯗꯤ ꯅꯦꯒꯦꯇꯤꯚ ꯃꯥꯔꯀꯤꯡ ꯂꯩꯇꯕꯅꯤꯅ
ꯑꯗꯨꯅꯦ ꯍꯥꯏꯁꯦ ꯂꯣꯏ ꯇꯧꯔꯝꯗ꯭ꯔꯣ ꯍꯥꯏꯗꯤ ꯑꯩ ꯂꯣꯏ ꯈꯣꯠꯂꯝꯃꯅꯤ
ꯈꯣꯜꯂꯝꯃꯦ ꯍꯌꯦꯡ ꯑꯃꯨꯛ ꯑꯣꯞꯁꯟꯗꯣ ꯌꯦꯡꯉ ꯌꯦꯡꯉꯒ ꯂꯥꯜꯂꯦ ꯂꯥꯜꯂꯦ ꯂꯥꯜꯂꯦꯅ ꯊꯣꯛꯂꯛꯒ ꯑꯁ ꯑꯁ ꯑꯩꯁꯦ ꯌꯥꯝ ꯍꯩꯇ꯭ꯔ ꯃꯥꯜꯂꯦꯗꯅ ꯈꯜꯂꯛꯄꯤꯗꯣ ꯇꯗ ꯅꯪ ꯖꯒꯣꯏ ꯖꯒꯣꯏ ꯁꯥꯕ ꯍꯩꯇꯦꯌꯥꯗꯅꯦ ꯄꯠ ꯄꯠ ꯇꯠꯂꯤꯅ
ꯍꯉ ꯅꯨꯡꯉꯥꯏꯇꯕꯩꯔꯥ
ꯅꯨꯡꯉꯥꯏꯇꯕꯦ ꯋꯥꯃꯅꯤ ꯒꯣ ꯁꯥꯕ ꯍꯥꯏꯇ ꯍꯥꯏꯗꯥꯏ
ꯀꯩ ꯅꯅꯥ ꯆ ꯀꯥꯏꯖꯦ ꯀꯔꯤ ꯆ ꯋꯥꯔ ꯍꯥꯏ ꯇ
ꯑꯩꯗꯤ ꯖꯒꯣꯏ ꯔꯖꯇꯣ ꯌꯥꯝ ꯁꯥꯅꯤꯡꯕ
ꯀꯔꯤꯅꯣ ꯅꯪꯒꯤꯗꯣ ꯑꯝꯇ ꯇꯥꯗꯕ ꯋꯥꯅꯤꯗ
ꯍꯜꯂꯣ
ꯇꯥꯏꯌꯦ ꯑꯩꯕꯨꯗꯤ ꯑꯗ ꯊꯝ ꯑꯣ ꯄꯨꯟꯁꯤꯗ ꯑꯃꯨꯛꯇꯪꯗꯤ ꯖꯒꯣꯏ ꯔꯥꯁꯦ ꯁꯥꯥꯟꯅꯤꯡꯉꯍꯦ ꯅꯨꯄꯤ
ꯑꯧ ꯔꯣꯁꯅꯤꯗꯍ ꯍꯥꯏꯁꯦ
ꯎꯝ ꯍꯥꯏꯁꯦ ꯁꯥ ꯃꯥꯁꯨꯣ ꯁꯥꯅꯤꯡꯉꯦ
ꯃꯣꯏ ꯃꯃꯥꯟꯅꯕꯤ ꯈꯪꯅꯕ ꯌꯥꯎꯋꯦ ꯍꯥꯏꯕꯅꯤ
ꯍꯣꯏ ꯑꯣ ꯀꯩꯅꯣꯗꯁꯨ ꯑꯃꯨꯛ ꯀꯅꯣ ꯃꯍꯥꯔꯥꯁꯂꯣ ꯃꯍꯥꯔꯥꯁ ꯂꯩꯌꯦ ꯀꯩꯅꯣꯗ ꯃꯦꯔꯥꯗ
ꯗꯨꯠ ꯀꯩ ꯊꯥꯗꯣꯏꯅꯣ ꯍꯥꯏꯔꯣ ꯃꯦꯔꯥꯁꯦ
ꯅꯠꯇꯦ ꯅꯠꯇꯦ ꯃꯤꯔ ꯍꯌꯥꯒꯩ
ꯑꯣꯛꯇꯣꯕꯔ ꯇꯥꯃꯅꯤ
ꯑꯣꯛꯇꯣꯕꯔ ꯑꯗꯨꯗꯥꯋꯥꯏꯗ ꯑꯣꯏꯔꯝꯒꯅꯤ ꯑꯗꯣ ꯍꯧꯖꯤꯛ ꯑꯗꯨꯒꯤ ꯑꯃꯨꯛ ꯂꯥꯡꯈꯠꯅꯔꯝꯃꯅꯤ ꯑꯗꯣ ꯑꯩꯈꯣꯏꯗꯤ ꯂꯥꯏꯔꯤꯛ ꯇꯧꯗꯣꯔꯤꯁꯤꯒ ꯑꯅꯤꯗꯣ ꯐꯪꯗꯅ ꯂꯤꯕꯤꯔꯛꯑ ꯀꯥꯔꯗ꯭ꯔꯣ
ꯍꯤꯟ ꯍꯤꯟꯗꯤ ꯇꯧꯃꯤꯉꯩ ꯍꯥꯏꯗꯤ ꯕꯦꯠ ꯇꯧꯔꯤꯉꯩꯗ ꯇꯧꯍꯧꯔꯝꯃꯗꯤ ꯆꯞ ꯆꯥꯕꯅꯦ ꯑꯩꯈꯣꯏꯁꯦ
ꯃꯥꯅꯦ ꯃꯥꯅꯤ
ꯈꯪꯍꯧꯗ꯭ꯔꯦ ꯑꯩꯗꯤ ꯑꯩꯗꯤ ꯑꯩꯗꯤ ꯈꯪꯗꯦꯕ ꯃꯣꯏ ꯑꯗꯨꯃꯥꯏꯅ ꯊꯣꯛꯑꯈꯣꯏ ꯑꯗꯨꯝ ꯍꯥꯏꯗꯤ ꯁꯥꯕ ꯌꯥꯏ ꯑꯗꯣ ꯍꯥꯏꯗꯤ ꯃꯣꯏꯒꯤ ꯖꯒꯣꯏ ꯇꯝꯕꯤ ꯈꯔ ꯈꯛꯇꯪ ꯁꯥꯔꯝꯒꯗ꯭ꯔꯥ ꯈꯟꯕ
ꯑꯗꯨꯅꯦ ꯑꯩꯁꯨ ꯃꯣꯏꯒꯤꯗꯨꯗꯤ ꯐꯖꯅꯕꯨ ꯇꯝꯗꯕꯤ ꯁꯥꯏ ꯁꯥꯏ ꯍꯥꯏꯕꯗꯤ ꯂꯥꯏꯕꯛ ꯂ ꯖꯒꯣꯏ ꯁꯥꯕꯒꯤ ꯇꯥꯏꯞꯇꯀꯣ ꯍꯥꯏꯗꯤ ꯇꯝꯕꯗꯣ ꯄꯥꯛꯅ ꯂꯥꯛꯇꯕ ꯃꯤꯁꯨ ꯑꯗꯨꯝ ꯌꯥꯎꯋꯦ ꯍꯥꯏꯕ ꯑꯗꯨꯒ ꯑꯗꯨꯝ ꯁꯥꯕꯀꯥꯟꯗ ꯑꯗꯨꯝ ꯌꯥꯎꯁꯟꯕ
ꯃꯤ ꯌꯥꯝꯅ ꯌꯥꯝꯃꯟꯕ ꯒꯦꯁ ꯄꯨꯡꯁꯥ ꯁꯥꯖꯤꯟꯕꯁꯨ ꯌꯥꯎꯕ ꯃꯥꯜꯦ ꯍꯥꯏꯗꯤ ꯄꯨꯔꯥ ꯃꯥꯟꯅꯗ ꯌꯥꯗꯦ ꯍꯥꯏꯕꯗꯨꯃꯛꯇꯤ ꯂꯩꯇꯕ ꯃꯥꯜꯂꯦꯕ
ꯑꯗꯨꯅꯦ ꯑꯗꯨꯅꯦ ꯑꯩꯁꯨ ꯀꯩꯁꯨ ꯂꯨꯕꯗꯤ ꯑꯣꯏꯗ꯭ꯔꯕꯖꯥꯠꯅꯦ
ꯎꯝ
ꯁꯣꯏꯔꯦꯗ ꯑꯩꯈꯣꯏꯁꯦ ꯍꯧꯖꯤꯛ
ꯈꯪꯍꯧꯗ꯭ꯔꯕ ꯑꯩꯅꯦ ꯑꯗꯨ ꯆꯍꯤ ꯑꯅꯤꯗꯨꯗ ꯂꯣꯏ ꯇꯧꯍꯧꯒꯗꯕꯅꯦ ꯀꯩꯝꯇ ꯍꯧ꯭ꯔꯦ
ꯃꯣꯏꯅꯁꯨ ꯍꯧꯁꯨ ꯍꯧꯔꯛꯇꯅ
ꯑꯩꯈꯗꯤ ꯈꯪꯗ꯭ꯔꯦ
ꯑꯗꯨꯅꯦ ꯑꯩꯈꯣꯏꯗꯤ ꯈꯪꯗꯦ ꯑꯗꯨꯝꯕꯗꯣ ꯂꯩꯌꯦꯗꯣ ꯅꯠꯇ꯭ꯔꯥ
ꯑꯗꯨꯝꯕ ꯂꯩꯌꯦꯗꯣ ꯑꯩꯈꯣꯏꯁꯦ ꯁꯨꯝ ꯈꯪ ꯈꯪꯗꯦ ꯑꯣꯏꯅꯤ ꯍꯣꯏ ꯑꯗꯨꯗꯤ ꯌꯥꯗ꯭ꯔꯥ
ꯀꯦꯖꯕꯗꯣ ꯏꯁꯥꯅ ꯈꯦꯖꯔ ꯂꯣꯏꯔꯦ ꯏꯁꯥꯅ ꯍꯥꯏꯕꯗꯤ ꯑꯩꯈꯣꯏꯒꯤ ꯈꯪꯅ ꯆꯥꯟꯅꯕ ꯃꯤꯅ ꯇꯧꯔꯒ ꯂꯨꯄꯥ ꯂꯤꯁꯤꯡ ꯑꯃ ꯑꯅꯤ ꯃꯉꯥꯏꯔꯛꯀꯦꯕꯒꯤ ꯂꯣꯏꯔ
ꯎꯝ ꯍꯣꯏ
ꯃꯤꯦꯗꯤ ꯂꯥꯏꯐ ꯋꯥꯟꯁ ꯏꯟ ꯑꯦ ꯂꯥꯏꯐ ꯇꯥꯏꯝ ꯍꯥꯏꯇꯥꯔꯦ
ꯖꯤ ꯁꯥꯖꯤ ꯃꯣꯔꯛ ꯁꯥꯁꯦ
ꯎꯝ ꯉꯝꯕꯔꯡꯁꯦ ꯇꯥꯏꯕꯪ
ꯑ ꯇꯥꯏꯕꯪ ꯁꯦꯝ ꯒꯣꯕꯤꯟꯗꯖꯤꯅ ꯆꯥꯟꯕꯤꯔꯅꯤ
ꯅꯠꯇ꯭ꯔꯣ
ꯒꯣꯕꯤꯟꯗꯖꯤꯅꯗꯤ ꯑꯩꯗꯤ ꯅꯨꯡꯗꯤ ꯅꯨꯡꯁꯤꯔꯝꯃꯔꯣꯏ
ꯀꯩ ꯀ
ꯑꯩꯅ ꯖꯒꯣꯏꯗꯣ ꯄꯥꯝꯕꯩ ꯋꯥꯅꯦꯕꯀꯣ
ꯎꯝ
ꯑꯩꯅ ꯑꯃꯨꯛ ꯍꯤꯟꯗꯨꯒꯤ ꯂꯥꯏꯗꯤ ꯑꯃꯨꯛ ꯀꯌꯥ ꯀꯩꯗꯧꯗꯕ ꯑꯗꯨꯒꯤꯅꯦ
ꯑꯗꯨꯗꯒꯤ ꯑꯩꯒꯤꯗꯤ ꯀꯩꯝꯇ ꯂꯩꯇꯦꯗ ꯑꯗꯨꯒꯨꯝꯕ
ꯐꯩꯌꯦ ꯅ꯭ꯌꯨꯇ꯭ꯔꯦꯜꯗ ꯂꯩꯔꯤꯗꯨꯅ
ꯑꯩ ꯌꯥꯝꯅ ꯍꯦꯟꯟ ꯍꯦꯟꯖꯤꯟꯅ ꯈꯟꯖꯤꯟꯗꯦꯕ
ꯑ ꯈꯟꯕꯨꯗꯤ ꯈꯟꯗꯦꯗ ꯑꯗ ꯁꯨꯝ ꯑꯩꯅ ꯅꯤꯡꯈꯤꯕ ꯄꯣꯠꯇꯨꯗ ꯑꯗꯨꯝ ꯅꯤꯡꯉꯒ ꯂꯩꯕꯗꯣ
ꯎꯝ ꯑꯗꯨ ꯆꯞ ꯃꯥꯟꯅꯩ ꯈꯜ ꯌꯨꯝ
ꯎꯝ
ꯆꯠꯅꯤꯡꯉꯦ ꯑꯗꯣ ꯆꯠꯂꯒ ꯑꯃꯨꯛ ꯂꯥꯛꯄꯗ ꯑꯃ ꯇꯜꯂꯦ
ꯂꯝꯕꯤꯗꯣ ꯁꯥꯡꯗ꯭ꯔꯥ
ꯁꯥꯡ ꯌꯥꯝ ꯇꯜꯂꯦ ꯌꯥꯝ ꯋꯥꯏ
ꯂꯨꯄꯥ ꯀꯌꯥ ꯆꯪꯉꯤ ꯌꯨꯝ ꯆꯠꯄꯗ ꯂꯥꯏꯟꯗ
ꯂꯨꯄꯥ ꯈꯣꯡꯒꯟꯗ ꯂꯨꯄꯥ ꯆꯥꯃꯅꯦ ꯍꯥꯏꯗꯤ ꯋꯥꯟ ꯇ꯭ꯔꯤꯞꯇ ꯆꯥꯃ ꯍꯅꯦꯕ ꯀꯣꯒꯥꯏ ꯇꯨ ꯏꯝꯐꯥꯜ ꯆꯅꯤ ꯑꯗꯒꯤ ꯑꯩꯈꯣꯏ ꯁꯤꯗꯒꯤꯅ ꯕꯖꯥꯔꯐꯧ ꯀꯩꯒꯨꯝꯕ ꯑꯩꯅ ꯑꯣꯇꯣ ꯇꯣꯛꯑ ꯆꯠꯂꯒꯗꯤ ꯇ꯭ꯋꯦꯟꯇꯤ ꯇ꯭ꯋꯦꯟꯇꯤ
ꯎꯝ
ꯣꯏ ꯁ꯭ꯇꯨꯗꯦꯟ ꯑꯥꯏ ꯗꯤ ꯌꯥꯔꯒꯕꯨꯗꯤ ꯂꯨꯄꯥ ꯌꯥꯡꯈꯩꯡꯈꯩ ꯂꯧꯕꯅꯦꯗꯣ ꯁ꯭ꯇꯨꯗꯦꯟ ꯑꯥꯏ ꯗꯤꯗꯨꯁꯨ ꯁꯨꯗꯤꯗꯣ ꯗꯤ ꯑꯦꯝꯒꯤꯗꯤ ꯌꯥꯟꯁꯤꯜꯂ ꯆꯠꯂꯁꯦꯔꯪꯗ
ꯆꯠꯂꯣ ꯑꯗꯨꯅ ꯐꯕꯅꯦ ꯑꯗꯣ ꯀꯅꯥꯒꯨꯝꯕ ꯒꯥꯔꯤ ꯊꯧꯕ ꯃꯤ ꯑꯇꯣꯞꯄꯅꯗꯤ ꯑ ꯑꯗꯨꯗꯤ ꯍꯣꯀꯠꯇꯕꯤꯗ ꯍꯥꯏꯗꯤ ꯈꯇꯪ ꯌꯥꯟꯕꯗꯣ ꯑꯗꯨ ꯃꯉꯥꯒ ꯂꯧꯕꯤꯗꯕꯅꯤ
ꯑꯦ ꯑꯗꯣ ꯑꯩꯈꯣꯏ ꯏꯔꯣꯝꯒꯤꯗꯤ ꯑꯗꯨꯝ ꯂꯧꯋꯦꯕꯀꯣ ꯑꯗ ꯑꯃꯨꯛ ꯑꯩꯈꯣꯏꯗꯣ ꯑꯃꯨꯛ ꯑꯩꯈꯣꯏꯗꯣ ꯍꯥꯏꯗꯤ ꯑꯩꯈꯣꯏꯗꯨꯗꯤ ꯑꯃꯨꯛ ꯏꯁꯇꯨꯗꯦꯟ ꯍꯥꯏꯗꯨ ꯀꯩ ꯍꯥꯏꯅꯤ ꯔꯤꯁꯔꯁ ꯁ꯭ꯀꯣꯂꯔ ꯔꯣꯝꯗ ꯂꯥꯛꯑꯕꯅꯤꯅ ꯑꯩꯁꯨꯦ ꯈꯤꯇꯪ ꯈꯜꯂꯣ ꯋꯥꯈꯟꯗꯣ
ꯎꯝ
ꯅꯍꯥꯟꯋꯥꯏ ꯑꯁꯤ ꯕꯦꯠ ꯇꯧꯔꯤ ꯐꯥꯎꯗꯤꯤ ꯑꯗꯨꯝ ꯆꯠꯂꯦꯕ ꯑꯩ ꯑꯗꯨꯝ
ꯃꯥꯅꯦ ꯀꯥꯏꯗꯤ ꯂꯥꯏꯔꯤꯛ ꯇꯝꯃꯤꯅ ꯂꯣꯏꯅ ꯑꯗꯨꯝ ꯍꯥꯏꯔ ꯃꯣꯏꯁꯨ ꯄꯤꯗꯕꯗꯣ ꯅꯨꯡꯉꯥꯏ ꯄꯣꯟꯗꯦꯗ
ꯏꯁ ꯕꯦꯝꯃ ꯅꯍꯥꯟ ꯅꯣꯡꯃ ꯑꯃꯗꯤ ꯍꯥꯏꯅꯦ ꯍꯥꯏꯕ ꯅꯣꯏ ꯁꯥꯇ꯭ꯔ ꯑꯗꯨꯕꯨꯗꯤ ꯍꯥꯏꯗꯤ ꯃꯣꯏꯒꯤꯗꯣ ꯍꯥꯏꯗꯤ ꯁꯃꯨꯔꯧꯒꯨꯝꯕ ꯃꯇꯦꯛ ꯌꯥꯝꯅ ꯃꯠꯇꯦꯦꯛ ꯌꯥꯎ ꯏꯗꯅ ꯎꯝ ꯑꯥ ꯑꯩꯈꯣꯏ ꯋꯥꯒꯥꯏꯗ ꯑ ꯌꯧꯕ ꯅꯠꯇꯕꯤꯗ ꯑꯁ꯭ꯋꯥꯏ ꯃꯇꯦꯛꯀꯤꯗ ꯕꯁꯇ ꯇꯣꯡꯉꯛꯄꯗꯣ ꯃꯣꯏꯗꯗꯤ ꯂꯨꯄꯥ ꯇꯔꯥꯒꯨꯝꯕ ꯀꯨꯟꯒꯨꯝꯕ ꯈꯇꯪ ꯄꯤꯔ ꯇ ꯇꯣꯛꯑꯦꯗꯅ ꯇꯪꯈꯥꯏ ꯇꯥꯔꯛꯄꯗ ꯑꯗꯨꯗꯨꯒꯤ ꯅꯣꯏ ꯏꯁ ꯁꯥꯇ꯭ꯔ ꯃꯇꯦꯛ ꯃꯌꯥꯒꯤ ꯁꯥꯇ꯭ꯔꯁꯤꯡꯗꯤ ꯑꯣꯇꯣꯗ ꯈꯔ ꯈꯔ ꯆꯠꯂꯣ
ꯑꯩꯅꯣꯡꯃꯤꯡ ꯃꯗꯤ ꯈꯪꯉꯕꯀꯣ ꯅꯣꯏ ꯀꯩꯅꯣ ꯑꯣꯇꯣꯗ ꯆꯠꯂꯣ ꯅꯣꯏ ꯃꯇꯦꯛ ꯅꯣꯏꯅ ꯃꯇꯦꯛꯇꯣ ꯇꯣꯡꯉꯦ ꯅꯣꯏ ꯅꯣꯏ ꯇꯣꯡꯉꯕꯅꯤꯅ ꯍꯥꯏꯗꯤ ꯑꯔꯥꯞꯄ ꯌꯧꯒꯗꯕ ꯃꯤꯗꯣ ꯁꯤꯠꯇꯣ ꯃꯣꯏꯅ ꯀꯜꯂꯕꯅꯤꯅ ꯂꯝꯗꯣ ꯃꯤꯗꯤ ꯋꯥꯒꯥꯏꯐꯥꯎ ꯆꯠꯀꯗꯧꯕ ꯃꯤꯗꯣ ꯂꯦꯞꯄꯒꯗꯤ ꯆꯠꯅꯤꯡꯗꯦꯗꯅ ꯑꯗꯨꯗꯨꯒꯤ ꯍꯥꯏꯕ ꯑꯩ ꯍꯥꯏꯁꯦ ꯉꯁꯤ ꯈꯛꯇꯒꯤ ꯅꯠꯇꯦꯕꯀꯣ
ꯎꯝ
ꯍꯌꯦꯡ ꯉ ꯅ ꯇꯨ ꯆꯂꯣ ꯆꯂꯣ ꯀ ꯑꯕ
ꯍꯥꯟꯅ ꯑꯣꯛꯇꯣꯒꯤ ꯋꯥꯔꯤ ꯑꯃ ꯅꯤꯡꯁꯤꯡꯉꯦ ꯂꯤꯕꯤꯒꯦ ꯂꯝꯗꯤ ꯄꯥꯜꯂꯔꯒꯦꯀꯣ ꯑꯗꯨꯝ ꯑꯣꯛꯇꯣꯗꯣ ꯀꯃꯥꯏꯅ ꯇꯧꯒꯦ ꯍꯥꯏ ꯀꯥꯟꯗꯅꯦ ꯂꯨꯄꯥ ꯂꯨꯄꯥ ꯃꯉꯥ ꯃꯉꯥ ꯂꯧꯔꯤ ꯀꯥꯏꯒꯤꯗꯣ ꯈꯪꯕ꯭ꯔꯥ ꯁꯥꯇ꯭ꯔꯒꯤ
ꯎꯝ
ꯃꯤ ꯄꯦꯁꯦꯟꯖꯔ ꯑꯇꯣꯞꯄꯒꯤꯅ ꯇꯔꯥ ꯇꯔꯥ ꯂꯧꯔꯤꯉꯩ ꯃꯇꯝꯗꯨꯗ ꯀꯩꯅꯣ ꯇꯧꯔꯤꯅꯦ ꯍꯥꯏꯁꯦ ꯑꯣꯛꯇꯣꯒꯤ ꯃꯅꯤꯡꯒꯤ ꯁꯤꯠ ꯃꯔꯤꯗꯣ ꯑꯗꯨꯗꯣ ꯍꯥꯡꯉꯝꯃꯦꯕꯀꯣ ꯑꯩꯈꯣꯏꯅ ꯇꯣꯡꯒꯦ ꯇꯧꯔꯀꯥꯟꯗ ꯑꯁ ꯂꯂꯣꯟꯕꯤ ꯇꯣꯡꯗꯣꯏꯅꯤꯅ ꯍꯥꯏꯔꯦ ꯑꯗꯩꯗꯤ ꯑꯣ ꯍꯥꯏꯔ ꯀꯨꯝꯊꯔꯒ ꯑꯇꯣꯞꯄ ꯑꯇ ꯑꯅꯧꯕ ꯑꯝꯗ ꯇꯣꯡꯕ ꯑꯗꯨꯒ ꯑꯅꯧꯕꯗꯨꯅ ꯀꯩ ꯍꯥꯏꯒꯦꯗ ꯑꯥ ꯅꯣꯏꯒꯤꯁꯦ ꯂꯨꯄꯥ ꯅꯣꯏꯒꯤꯁꯦ ꯑꯍꯟꯗ ꯑꯣꯛꯇꯣꯒꯤ ꯃꯅꯤꯡ ꯇꯣꯡꯅꯤꯡꯗꯗꯅ ꯁꯦ ꯇꯣꯡꯉꯩꯩꯅꯠꯇ꯭ꯔꯥ ꯑꯗꯨꯗꯤ ꯁꯦ ꯇꯣꯡꯉꯅꯤꯅ ꯇꯔꯥ ꯕꯤꯗ꯭ꯌꯥꯔ ꯑꯣꯏꯁꯤꯅꯦꯕ ꯑꯗꯩ ꯑꯩꯈꯣꯏꯁꯦ ꯁꯥꯎꯅꯤꯡꯗꯅ ꯀꯔꯤꯅꯣ ꯅꯣꯏ ꯅꯕꯥꯅꯤꯗꯣ ꯑꯣꯇꯣ ꯑꯅꯤꯃꯛꯇꯣ ꯏꯟꯅꯔ ꯂꯩꯔꯝꯃꯤꯅ ꯑꯩꯈꯣꯏꯗꯤ ꯀꯩꯅꯣ ꯇꯣꯡꯉꯣꯏ ꯐꯔꯦꯅ ꯇꯧꯔꯒ ꯑꯩꯈꯣꯏ ꯑꯩꯈꯣꯏ ꯃꯔꯤꯁꯦ ꯀꯨꯝꯊꯔ ꯆꯠꯄꯅꯤ ꯌꯨꯝ ꯇꯥꯅ ꯂꯝꯗꯤ ꯄꯠꯂꯛꯀꯅꯣ ꯌꯨꯝ ꯇꯥꯅ ꯈꯣꯡ ꯆꯠꯀꯅꯤꯅ ꯆꯠꯄꯅꯤ ꯑꯗꯩꯗꯤ ꯇꯪꯈꯥꯏꯗꯂꯛꯄꯩ ꯀꯥꯟꯗ ꯑꯣꯛꯇꯣꯁꯤꯡꯁꯦ ꯄꯔꯦꯡ ꯄꯔꯦꯡ ꯄꯔꯦꯡ ꯊꯧꯆꯜꯂꯒ ꯅꯣꯏ ꯁꯥꯎꯒꯅ ꯏꯕꯦꯝꯃ ꯅꯣꯏ ꯁꯥꯎꯒꯅ ꯌꯨꯝ ꯌꯧꯅꯔꯔꯤ ꯑꯥ ꯋꯥ ꯇꯥꯅ ꯇꯥꯔ ꯀꯦꯅ ꯑꯣꯛꯇꯣ ꯃꯌꯥꯝꯗꯨꯅ ꯇꯧꯔꯒ ꯍꯥꯏꯖꯔꯦ ꯑꯗꯨꯗꯒꯤꯗꯤ ꯑꯩꯈꯣꯏ ꯈꯪꯅꯕ ꯍꯥꯟꯅ ꯁꯔꯚꯤꯁ ꯇꯧꯔꯝꯕ ꯑꯣꯛꯇꯣ ꯑꯃ ꯌꯥꯎꯋꯦꯕꯀꯣ ꯏꯁꯀꯨꯟꯕ ꯄꯨꯔꯝꯕ ꯑꯗꯨꯗꯩ ꯇꯧꯔꯒ ꯃꯥꯅ ꯍꯥꯏꯕꯗ ꯌꯥꯔꯦ ꯑꯗꯣ ꯍꯦꯛꯇ ꯃꯦꯔꯥ ꯄꯥꯏꯕꯤꯌꯣ ꯀꯔꯤꯌꯣ ꯇꯔꯥ ꯑꯣꯛꯇꯣꯕ ꯉꯥꯡꯊꯠꯇꯅ ꯑꯁ ꯂꯣꯏ ꯁꯥ ꯂꯥꯟ ꯁꯥꯖꯥꯟ ꯑꯔꯥꯏꯕ ꯃꯤꯅ ꯇꯦꯝꯃꯤ ꯎ ꯐꯔꯦ ꯐꯔꯦ ꯄꯨꯡ ꯇꯥꯔꯦ ꯊꯝꯃꯒꯦꯀꯣ ꯑꯃꯨꯛ ꯉꯍꯥꯟ ꯂꯩꯔꯒ ꯑꯃꯨꯛ ꯇꯧꯔꯛꯀꯦ ꯃꯔꯦꯡꯈꯤ
ꯎꯝ